ꯍꯂꫭ ꯍꯜꯂꯣ
ꯍꯜꯂꯣ
ꯒꯥꯝꯖ‌ꯦꯡ ꯒꯃꯩ ꯀꯃꯩ
ꯍꯦꯟꯊꯣꯏ ꯑꯁ ꯁꯦꯔꯣ ꯑꯃꯅ ꯄꯤꯔꯛꯄꯅꯤꯅꯦ
ꯁꯦꯁ ꯌꯗꯦꯀꯣ ꯃꯤꯗꯤ ꯍꯦꯔꯣꯒ ꯀꯌꯥꯝ ꯇꯧꯕꯤꯀꯣ ꯎꯝ ꯀꯩ ꯂꯝꯗꯩ ꯍ‌ꯦꯔꫭꯅꫭꯅ‌ꯦ
ꯀꯔꯤ ꯂꯝꯒꯤ ꯍꯤꯔꯣꯏꯔꯕ ꯈꯪꯗꯦꯅꯦ ꯑꯩꯁꯨ
ꯑꯁ ꯂꯣꯏꯅꯦ ꯑꯗꯨꯗꯤ
ꯗꯨꯏ ꯇꯔꯗꯤ ꯀꯔꯝ ꯇꯧꯒꯗ꯭ꯔꯥꯅꯦ
ꯀꯔꯝ ꯇꯧꯒꯅꯤ
ꯈꯪꯗꯦ ꯎꯝ ꯎꯝ ꯎꯝ ꯋꯥꯔꯤ ꯈꯤꯇ ꯂꯤꯕꯤꯌꯨꯅ‌ꯦ ꯃꯤꯁ
ꯀꯔꯤ ꯋꯥꯔꯤ ꯂꯤꯁꯤꯔ
ꯈꯪꯗꯦ ꯅꯪꯒꯤ ꯐꯥꯔꯁ ꯂꯞꯇꯣ ꯀꯃꯥꯏ ꯀꯥꯏꯅꯈꯤꯒꯦ ꯂꯤꯔꯣꯡꯅꯤ
ꯀꯞꯅꯤꯉꯦ ꯑꯗꯨꯒꯨꯝꯕꯥ ꯋꯥꯔꯤ ꯂꯤꯅꯒꯨꯟꯁꯦ ꯁꯤ ꯈꯕꯕꯣ ꯀ ꯀ꯭ꯂꯥꯁ ꯑꯩꯠꯇꯒꯤ
ꯀꯌꯥꯝ ꯀꯨꯏꯅ ꯅꯨꯡꯁꯤꯅꯕ
ꯀꯌꯥꯝ ꯀꯨꯏꯅꯥ ꯅꯨꯡꯁꯤꯗ꯭ꯔꯦꯕꯥ ꯌꯥꯝ ꯅꯨꯡꯉꯥꯏꯔꯗꯧꯔꯤꯕ ꯃꯤ ꯑꯃꯁꯦ
ꯑꯦ ꯍꯪꯕ ꯌꯥꯗꯕ꯭ꯔꯥ ꯍꯥꯏꯁꯦ
ꯅꯠꯇꯦ ꯅꯪꯕꯨ ꯅꯠꯇꯦ ꯍꯧꯖꯤꯛꯁꯦ ꯐꯣꯟꯁꯦ ꯃꯤꯅ ꯀꯣꯜ ꯉꯥꯡꯅꯔꯤ ꯌꯦ ꯍꯥꯏꯔꯁꯨ ꯐꯣꯟꯁꯦ ꯍꯟꯖꯤꯟ ꯍꯟꯖꯤꯟ ꯇꯧꯔꯛꯄ ꯅꯨꯄꯥ ꯑꯃ ꯂꯩꯔꯤꯌꯦ
ꯑ ꯋꯥ ꯑꯣꯁ ꯈꯪ ꯗꯤꯌꯦ ꯀꯅꯥꯅꯣꯖꯦ ꯌꯥꯏ ꯁꯤꯗꯒꯤꯅꯦ ꯁꯤꯗꯒꯤꯁꯦ ꯑꯩꯈꯣꯏ ꯂꯩꯀꯥꯏꯗꯒꯤ ꯑꯩꯈꯣꯏ ꯂꯩꯀꯥꯏ ꯍꯥꯏꯗꯤꯅꯦ ꯑꯩꯈꯣꯏ ꯂꯩꯀꯥꯏ ꯅꯪꯒꯤꯁꯨ ꯂꯩꯀꯥꯏ
ꯍꯣꯏ ꯍꯣꯏ ꯍꯣꯏ ꯑꯗꯨꯗꯤ ꯐꯖꯅ ꯍꯥꯏꯕ ꯌꯥꯗ꯭ꯔꯣ
ꯍꯥꯏꯖꯔꯤꯦ ꯑꯩꯅ ꯏꯁꯀ꯭ꯔꯤꯟ ꯁꯣꯠꯁꯨ ꯁꯥꯖꯔꯦ ꯑꯩꯈꯣꯏꯅꯤꯅ ꯉꯥꯡꯅꯔꯤꯁꯦ ꯑꯗꯨꯝ ꯇꯧꯔꯛꯏꯅꯤꯅꯦ ꯃꯥꯏꯁꯤ ꯇꯧꯒꯦ ꯌꯥꯎꯅ ꯇꯧꯔꯛꯏꯕꯀꯣ
ꯅꯪꯉꯄꯤꯔ
ꯐ ꯑꯍꯟ ꯑꯣꯏꯅꯤꯡꯉꯤ ꯑꯇꯣꯝꯕ ꯑꯣꯏꯅꯤꯡꯉꯤꯕ
ꯑꯇꯣꯝꯕ ꯑꯣꯏꯅꯤꯡꯉꯤꯕ ꯕꯥꯇꯣꯟꯗ
ꯣꯟꯗ ꯑꯦꯛꯁꯇ꯭ꯔꯁꯗꯤ
ꯕ꯭ꯂꯨ ꯇꯨꯊ ꯊꯤꯟꯕꯔ
ꯍꯨꯝ
ꯂꯇ ꯊ ꯍꯥꯄ꯭ꯔꯕ
ꯍꯥꯞꯆꯗꯦ
ꯏꯀꯣ ꯆ꯬ꯂꯤꯁꯦ ꯀꯩꯒꯤꯅꯣ
ꯑ ꯅꯠꯇꯤ ꯏꯒꯨ ꯁꯗꯤꯒ ꯁꯦꯠ ꯑꯗꯨꯝ ꯇꯧꯔꯛꯄꯩꯅꯦ
ꯎꯝ ꯑꯃꯨꯛ ꯂꯦꯞꯈ꯭ꯔꯦ
ꯑꯗ ꯀꯩꯒꯤꯅꯣ ꯈꯪꯗꯣꯏ ꯁꯤ ꯃꯤꯁꯦ ꯌꯦꯛꯀꯦ ꯌꯥꯝꯅ ꯌꯦꯛꯇꯦ ꯃꯥꯜꯂꯦ
ꯎ ꯀꯣꯏꯁꯤꯜꯂꯣ ꯑꯗꯨꯒ ꯊꯨꯒꯥꯏꯔ ꯊꯝꯃꯃꯣ ꯊꯃꯣꯏ
ꯑꯗꯨꯃꯥꯏꯅ ꯇꯧꯕꯅ ꯐꯔꯅꯤ ꯁꯨꯃꯥꯏ ꯍꯗꯕꯅꯤ
ꯉꯁꯤ ꯀꯣꯏꯅꯔꯁꯦ ꯑꯗꯨꯒ ꯍꯌꯦꯡ ꯀꯥꯏꯅ ꯊꯣꯛ
ꯎꯝ ꯅꯪꯗꯤ ꯑꯐꯕ ꯄꯥꯎꯇꯥꯛ ꯌꯥꯝ ꯄꯤꯅ
ꯍꯥꯏꯔꯨꯅꯦ ꯍꯥꯥ
ꯆꯦꯛꯁꯤꯂꯣ ꯅꯪ ꯆ ꯎꯆꯦꯛꯁꯤꯂꯣ ꯀꯥꯏꯖꯅꯤꯡꯕ
ꯀꯥꯏꯖꯅꯦ ꯍꯥꯏꯔꯣ ꯑꯩꯗꯤ ꯇꯦ ꯀꯔꯤ ꯀ꯭ꯂꯥꯁ ꯀꯌꯥꯗꯒꯤꯩ ꯀꯌꯥꯐꯥꯎ ꯈꯪꯅꯒꯦ ꯍꯥꯏꯔꯨꯣꯃꯦ ꯀ꯭ꯂꯥꯁ ꯑꯒꯤꯅ ꯀꯌꯥꯐꯥꯎ ꯈꯪꯅꯒꯦ ꯍꯥꯏꯔꯣ ꯋꯥꯔꯤꯗꯤꯔꯣꯕ ꯑꯥ
ꯀ꯭ꯂꯥꯁ ꯑꯩꯠ ꯀꯥꯔꯦ ꯀ꯭ꯂꯥꯁ ꯑꯩꯠꯇꯒꯤꯗꯤ ꯕꯥꯅꯤꯁꯤ ꯃꯩꯇꯩꯅꯦꯕ
ꯑꯥ
ꯑꯩꯒꯤ ꯐꯥꯔꯁ ꯂꯞꯁꯦ
ꯑꯥ
ꯌꯥꯝ ꯅꯨꯡꯁꯤꯕꯅꯦꯕꯀꯣ
ꯑꯥ
ꯑꯩꯅ ꯑꯩꯅ ꯀ꯭ꯂꯥꯁꯤꯛ ꯀꯔꯤꯉꯩꯗꯤ ꯑꯩꯗꯤ ꯆꯍꯤ ꯌꯥꯝ ꯅꯧꯔꯤꯗꯅ ꯃꯥꯅꯅꯦ ꯃꯥꯅ ꯑꯩꯅ ꯈꯟꯕꯗ ꯆꯍꯤ ꯀꯩꯅꯣꯒꯨꯝꯕ ꯑꯣꯏꯔꯝꯅꯤ ꯑ ꯏꯜꯇꯤ ꯑꯗꯨꯒꯨꯝꯕꯗꯤ ꯐꯥꯔꯅꯤ ꯃꯥꯁꯦ
ꯁꯅꯤꯌꯔ
ꯁꯤꯅꯤꯌꯔꯅꯦꯕ
ꯍꯥꯝ
ꯈ꯭ꯔꯤꯁꯃꯥꯁ ꯌꯥꯎꯕ ꯂꯥꯛꯄꯅꯦꯕ
ꯑ ꯑꯦ
ꯑꯗꯨꯗ ꯃꯥꯅ ꯑꯩꯕꯨ ꯅꯨꯡꯁꯤ ꯌꯥꯕ
ꯑꯩꯅꯁꯨ ꯃꯥꯕꯨ ꯅꯨꯡꯁꯤꯈ꯭ꯔꯕ ꯑ ꯅꯪꯅꯁꯨ ꯃꯥꯕꯨ ꯅꯨꯡꯁꯤꯈ꯭ꯔꯕ
ꯅꯪꯅꯗꯤ ꯀꯃꯥꯏꯅ ꯅꯨꯡꯁꯤꯗꯣꯏꯅꯣꯅꯦ ꯁꯤꯕꯤꯔꯨꯅꯨ ꯅꯪꯉꯗꯤ
ꯑꯩꯅꯗꯤ ꯅꯨꯡꯁꯤꯗꯣꯏꯅꯦ ꯅꯪꯅꯁꯦ ꯃꯥꯕꯨ ꯅꯨꯡꯁꯤꯈ꯭ꯔꯕ
ꯑꯩꯕꯨꯗꯤ ꯁꯥꯔꯛꯀꯦ ꯅꯪ ꯅꯪ ꯑꯣꯏꯅ ꯂꯤꯔꯨꯔꯥ ꯅꯪ ꯑꯣꯏꯅ
ꯑꯗꯨꯗꯩꯗꯤꯅꯦ ꯑꯗꯨꯗꯩꯗꯤ ꯑꯩꯈꯣꯏꯅꯤꯁꯦ ꯅꯨꯡꯁꯤꯅꯔꯦ
ꯑ ꯊ ꯂꯤꯔꯛꯀꯤꯗꯦ ꯑꯩ ꯑꯃꯨꯛ ꯑꯃꯨꯛ ꯆꯞ ꯆꯞ ꯂꯦꯞꯄꯦ
ꯅꯗꯤ ꯌꯥꯝ ꯌꯦꯠꯄꯀꯣ ꯌꯥꯝ ꯌꯦꯠꯄꯀꯣ
ꯕ꯭ꯂꯣ ꯉꯥꯏꯍꯥꯛ ꯇꯧꯁꯟꯒꯣ
ꯎ ꯕ꯭ꯂꯣꯡ ꯉꯥꯛ ꯇꯧꯗ꯭ꯔꯗꯤ ꯇꯧꯔꯁꯨ ꯑꯃꯨꯛꯒ ꯑꯩꯉꯣꯟꯗ ꯌꯥꯝ ꯐꯠꯇꯅ ꯈꯟꯗꯣꯏꯅꯦ ꯇꯧꯔꯤꯁꯦ ꯑꯩ ꯍꯥꯏꯔꯦ ꯍꯥꯏꯔꯦ ꯂꯤꯔꯒꯦꯁꯤ ꯑꯦ ꯃꯤꯒꯤ ꯇꯦꯟꯁꯟ ꯆꯪꯉꯔꯣꯏꯁꯤ ꯍꯧꯖꯤꯛ
ꯋꯥꯁꯪ ꯔꯣꯖꯦ
ꯃꯥꯅꯦ ꯑꯩꯈꯣꯏꯅꯤ ꯉꯥꯡꯅꯕꯅꯤ ꯑꯩꯈꯣꯏꯅꯤ ꯍꯧꯖꯤꯛ ꯏꯕꯥꯅꯤ ꯅꯨꯡꯁꯤꯅꯕꯅꯦꯅ ꯈꯟꯗꯣꯏꯅꯦ ꯅꯠꯇ꯭ꯔ ꯐꯔꯦ ꯐꯔꯦ ꯇꯟ ꯎꯝ ꯅꯪꯁꯨ ꯀꯔꯤꯝꯇꯠꯇꯧꯕ ꯌꯥꯔꯣꯏ
ꯇꯧꯗꯦ ꯍꯥꯏꯔꯣꯅꯦ
ꯑꯗꯨꯗꯩꯗꯤ ꯃꯥꯅ ꯑꯩꯉꯣꯟꯗ ꯊꯦꯝꯃꯦ ꯑꯩꯈꯣꯏ ꯈꯨꯟꯒꯤꯗꯗꯥ ꯃꯉꯣꯟ ꯊꯦꯝꯍꯟꯈ꯭ꯔꯦ ꯑꯗꯨꯗꯩꯗꯤ ꯑꯩꯉꯣꯟꯗ ꯑꯣ ꯒꯨꯟꯅꯥꯏꯀ ꯊꯥꯔꯛꯏꯦ ꯅꯥꯏꯀꯣ ꯀꯣ ꯑꯝꯇ ꯒꯟꯅꯥꯏ ꯍꯥꯏꯦ
ꯑꯁ ꯑꯩꯁꯦ ꯐꯖꯔꯝꯗꯥꯏꯗ ꯏꯁꯀ꯭ꯔꯤꯞ ꯂꯤꯕ ꯍꯧꯔ ꯀꯥꯟꯗꯥꯗ
ꯅꯠꯇ ꯌꯥꯝ ꯎꯁꯤꯗꯕ ꯍꯥꯏꯇꯥꯔꯦꯀꯣꯉꯅꯦ ꯒꯟꯅꯥꯏ ꯀꯥꯏꯄꯤꯔꯛꯏꯌꯦꯦ ꯑꯣ ꯊꯥꯕꯤꯔꯣꯏꯒꯤꯦ ꯊꯃꯣꯏ ꯅꯨꯡꯁꯤ ꯍꯣꯔꯦꯟ ꯑꯗꯨꯗꯒꯤꯗꯤ ꯃꯥꯅ ꯑꯩꯉꯣꯟꯗ ꯑꯩꯈꯣꯏ ꯗꯗꯥ ꯑꯩꯈꯣꯏ ꯑꯩꯉꯣꯟꯗ ꯍꯥꯏꯍꯟꯈ꯭ꯔꯦ ꯑꯗꯨꯗꯒꯤ ꯑꯩꯁꯤ ꯌꯥꯗ꯭ꯔꯦ ꯐꯥꯔꯁꯇꯗꯤꯀꯣ ꯅꯪ ꯁꯥꯎꯗꯤ ꯁꯥꯎꯅꯕ ꯑꯩꯈꯣꯏꯁꯦ ꯃꯩꯇꯩꯁꯦ ꯌꯥꯝ ꯀꯤꯌꯦꯕꯀꯣ
ꯑ
ꯃꯔꯝꯗꯤ ꯅꯨꯡꯁꯤꯅꯕ ꯍꯧꯔꯛꯄꯅꯤꯅ ꯈꯔ ꯌꯥꯝ ꯀꯤꯔꯤꯉꯩ ꯃꯇꯝ
ꯑꯍꯥꯥꯟꯕꯒꯤ ꯑꯉꯥꯡ ꯑꯣꯏꯔꯤꯉꯩꯅꯤꯅ
ꯑ ꯀꯔꯤꯗꯒꯤ ꯁꯣꯏꯈꯤꯗ꯭ꯔꯥ ꯀꯔꯤꯗ ꯀꯩꯅꯣ ꯇꯧ ꯇꯔꯅ ꯌꯥꯝ ꯄꯥꯈꯠꯈꯤꯕꯗꯣ ꯑꯗꯨꯅꯦꯕꯀꯣ ꯑꯗꯨꯗꯩꯗꯤ ꯑꯩꯈꯣꯏ ꯑꯅꯤꯁꯦ ꯅꯨꯡꯁꯤꯅꯔꯦ ꯅꯨꯡꯁꯤꯅ ꯭ ꯊ꯭ꯔꯤ ꯗꯦꯖꯃꯨꯛꯇꯤ ꯑꯩꯅ ꯃꯉꯣꯟꯗ ꯌꯥꯗ꯭ꯔꯦ ꯑꯗꯨꯗꯩꯗꯤ ꯃꯥꯒꯤ ꯑꯩꯈꯣꯏꯗꯨꯗꯅ ꯍꯥꯏꯔꯦ ꯑꯩꯈꯣꯏꯗ ꯇꯥꯃꯅ ꯃꯥꯁꯦ ꯀꯨꯏꯅ ꯂꯩꯒꯗꯕꯁꯨ ꯅꯠꯇꯦ ꯈ꯭ꯔꯤꯁꯃꯥꯁ ꯉꯥꯏꯍꯥꯛ ꯌꯥꯎꯕ ꯂꯥꯛꯄꯗ ꯀꯔꯤꯒꯤꯅꯣ ꯅꯪꯅ ꯑꯗꯨꯃꯥꯏꯅ ꯇꯧꯔꯤꯗꯣ ꯈꯣꯠꯂꯤꯗꯣ ꯍꯥꯏꯌꯦꯀꯣ ꯑꯗꯨꯗ ꯉꯍꯥꯛ ꯃꯇꯝ ꯈꯔ ꯌꯥꯕꯤꯔꯣꯗꯅ ꯈꯣꯠꯂꯤꯗꯅ ꯍꯥꯏꯔꯦ ꯑꯗꯨꯗꯗꯤ ꯑꯩꯁꯨ ꯅꯨꯡꯉꯥꯏꯇ꯭ꯔꯦ ꯃꯤ ꯀꯧꯕꯅꯤꯅꯀꯣ ꯑꯗꯨꯒꯁꯨ ꯑꯃꯨꯛ ꯀꯁꯨ ꯅꯨꯡꯁꯤꯅꯕꯗꯨ ꯌꯥꯝ ꯇꯧꯔꯦ ꯈꯔ ꯊꯋꯥꯏ ꯆꯪꯅꯤꯡꯕ ꯃꯇꯝꯗꯣ ꯅꯨꯡꯁꯤꯅꯕꯁꯦ ꯇꯦꯁꯀ ꯌꯥꯝ ꯌꯦꯡꯅꯤꯡꯕ ꯃꯇꯝꯗꯨꯅꯦꯕꯀꯣ ꯑꯗꯨ ꯑꯩꯁꯤ ꯌꯥꯔꯦ ꯌꯥꯔꯦ ꯃꯅꯤꯁꯦ ꯅꯨꯡꯁꯤꯅꯔꯑꯦ ꯅꯨꯡꯁꯤꯅꯔꯦ ꯑꯗꯨꯒ ꯑꯩꯈꯣꯏꯕꯥ ꯑꯩꯉꯣꯟꯗ ꯂꯥꯏꯔꯤꯛ ꯂꯩꯕꯤꯌꯨ ꯈꯣꯠꯂꯨ ꯍꯥꯏꯔꯦ ꯑꯩꯅ ꯆꯠꯄ ꯆꯠ ꯊꯣꯛꯑꯦ ꯑꯗꯨ ꯅꯨꯄꯥꯅ ꯂꯥꯏꯔꯤꯛꯀ ꯂꯩꯕꯤꯌꯦ ꯑ ꯕꯨꯛꯀꯁꯦ ꯏꯝꯐꯥꯜꯗꯒꯤ ꯃꯌꯥꯝ ꯄꯨꯔꯛꯑꯦꯀꯣ ꯑꯗꯨꯗꯩꯗꯤ ꯏꯕꯥꯅꯤꯁꯦ ꯅꯨꯡꯁꯤꯅꯔꯦ ꯁꯤꯟꯅꯔꯦ ꯑꯗꯨꯒ ꯈ꯭ꯔꯤꯁꯃꯥꯁꯇ ꯖꯒꯣꯏ ꯁꯥꯔꯝꯗꯥꯏꯗ ꯃꯥꯅ ꯅꯪꯒꯤ ꯅꯨꯡꯁꯤꯕ ꯌꯥꯎꯕ꯭ꯔꯥ ꯍꯥꯏꯔꯒꯅꯤ ꯃꯥꯅ ꯑꯩꯕꯨ ꯆꯤꯡꯊꯣꯔꯛꯀꯅꯤ ꯑꯩꯈꯣꯏꯕꯥꯅ ꯆꯤꯡꯊꯣꯔꯛꯂꯒ ꯑꯃꯨꯛꯀ ꯐꯨꯔꯅꯤ ꯆꯔꯁꯇꯒꯤꯅ ꯌꯨꯝ ꯇꯥꯕ ꯐꯥꯎꯕ ꯎꯇꯨꯞ ꯅꯇꯨꯞ ꯒ꯭ꯌꯥꯃꯦꯟ ꯇꯥꯗꯅ ꯌꯩꯔꯛꯑꯅꯤ ꯆꯩ ꯌꯥꯔꯤꯅꯤ ꯑꯩꯁꯦ ꯑꯗꯨꯒ ꯑꯃꯨꯛꯀ ꯄꯦꯟꯗꯗꯅ ꯑꯃꯨꯛ ꯀ ꯎꯅꯒꯅꯤ ꯎꯟꯅꯔꯕꯁꯨ ꯑꯃꯨꯛꯀ ꯃꯤꯅ ꯄꯥꯎ ꯇꯝꯃꯟꯅꯤ ꯑꯃꯨꯛ ꯐꯨꯔꯅꯤ
ꯑ ꯑꯃꯨꯛꯀ ꯖꯒꯣꯏ ꯁꯥꯃꯤꯟꯅꯔꯣꯏꯁꯦ ꯍꯥꯏꯅꯤ ꯑꯩꯅ ꯑꯗꯨ ꯅꯨꯄꯥꯗ ꯍꯥꯏꯅꯤ ꯅꯪ ꯑꯩꯕꯨ ꯆꯤꯡꯊꯣꯔꯛꯀꯅꯨꯀꯣ ꯅꯨꯄꯤꯗꯣꯕꯨ ꯆꯤꯡꯉꯣ ꯑꯩ ꯀꯔꯤꯁꯨ ꯁꯥꯎꯔꯣꯏ ꯍꯥꯏꯔꯒꯅꯤ ꯅꯨꯄꯥꯗꯨꯅ ꯌꯥꯔꯣꯏ ꯑꯩꯗꯤ ꯅꯪ ꯈ ꯑꯩꯈꯣꯏ ꯁꯥꯥꯟꯗꯣꯏꯅꯦ ꯆꯤꯡꯊꯣꯔꯛꯀꯅꯤ ꯑꯃꯨꯛꯀ ꯐꯨꯔꯅꯤ ꯑꯃꯨꯛꯀ ꯖꯒꯣꯏ ꯁꯥꯔꯤꯉꯩꯗ ꯆꯤꯡꯊꯣꯛ ꯃꯐꯨꯅꯤ
ꯧꯣꯏ ꯁꯥꯗꯣ ꯐꯨꯕ ꯔ ꯍꯥꯏꯖꯥ
ꯑꯁ ꯖꯒꯣꯏ ꯁꯥꯔꯤꯉꯩꯗꯅꯦ ꯈꯨꯠꯇꯒ ꯄꯥꯏꯔꯒ ꯆꯤꯡꯊꯣꯛꯄꯤꯅꯤ ꯇꯔꯦ ꯑꯩꯈꯣꯏꯅ ꯀꯥꯏ ꯅꯨꯄꯥꯅꯣ ꯑꯗꯨꯒ ꯃꯃꯥꯗꯨꯅ ꯐꯣꯟ ꯇꯧꯔꯛꯑꯅꯤ ꯑꯗꯨꯅꯤ ꯑꯁꯤꯒꯨꯝꯕ ꯑꯅ ꯅꯨꯡꯁꯤꯅꯕ ꯊꯤꯡꯕꯁꯤꯅꯅꯦ ꯍꯦꯛ ꯍꯦꯟꯅ ꯅꯨꯡꯁꯤꯅꯕꯅꯦꯕꯪꯅꯕ
ꯑꯥ
ꯑꯩꯈꯣꯏꯅꯤ ꯅꯨꯡꯁꯤꯅꯕꯁꯤꯗꯤ ꯂꯣꯏꯔꯦ ꯀꯌꯥꯝ ꯀꯨꯏꯅ ꯅꯨꯡꯁꯤꯦ ꯆꯍꯤ ꯃꯉꯥ
ꯑ ꯆꯍꯤ ꯃꯉꯥ ꯍꯥꯏꯁꯦ ꯇꯨꯌꯦꯞ ꯂꯣꯏꯔꯕꯀꯣ
ꯍꯥꯥ ꯁꯤ ꯃꯉꯥ
ꯑꯩꯅ ꯇ꯭ꯔꯦꯞ ꯂꯣꯏꯔꯛꯄꯕꯣ
ꯍꯣꯏ
ꯑꯗꯨꯗꯤ ꯀꯥꯏꯅꯒꯔꯦ
ꯑꯗꯨꯩꯗꯤ ꯃꯥꯁꯦ ꯕꯦꯡꯒ꯭ꯂꯣꯔ ꯆꯪꯈ꯭ꯔꯦ ꯑꯗꯨꯒꯗꯤ ꯑꯩꯁꯨ ꯊꯤꯗ꯭ꯔꯤ ꯍꯥꯏꯕ
ꯑꯣꯥ
ꯑꯗꯨꯗꯩꯗꯤ ꯑꯩꯁꯨ ꯋꯥꯈꯟꯁꯦ ꯁꯤꯔꯥꯟ ꯇꯨꯔꯥꯟ ꯈꯜꯂꯑꯦ ꯁꯤꯔꯥꯟ ꯇꯨꯔꯥꯟ ꯍꯥꯏꯗꯤ ꯑꯃꯗꯁꯨ ꯈꯔ ꯇꯦꯁ ꯇꯧꯅꯤꯡꯕꯒꯨꯝꯕꯗꯣ ꯕꯣꯔꯤꯡ ꯆꯨꯔꯛꯑꯦ ꯃꯥ ꯈ ꯇꯏꯕꯗꯣ ꯑꯗꯨꯗ ꯑꯩꯁꯤꯦ ꯁꯦꯔꯥꯟ ꯇꯨꯔꯥꯟ ꯇꯧꯕ ꯍꯧꯔꯦ ꯁꯦꯔꯥꯟ ꯇꯨꯔꯥꯟ ꯍꯥꯏꯗꯤ ꯅꯨꯄꯥ ꯈꯔ ꯃꯔꯤ ꯃꯔꯥꯡ ꯈꯔ ꯈꯣꯡꯗ꯭ꯔꯨ ꯃꯔꯤ ꯃꯥꯏꯔꯦꯟ ꯃꯔꯤꯒꯤꯆꯥꯗ ꯈꯔ ꯁꯝꯕ ꯍꯧꯔꯦ
ꯈꯔ ꯑꯃꯁꯨ ꯄꯥꯎ ꯐꯥꯎꯗꯦꯁꯟ ꯑꯃꯁꯨ ꯄꯥꯎ ꯐꯥꯎꯟꯗꯦꯁꯟ ꯇꯧꯁꯜꯂꯛꯑꯦ
ꯄꯥꯎ ꯐꯥꯎꯅ ꯐꯥꯎꯅꯅ ꯑꯗꯨꯒ ꯁꯦꯀꯦꯟ ꯍꯦꯟ ꯌꯣꯟꯕ ꯅꯨꯄꯥꯁꯤꯡꯅꯒ ꯅꯝꯕꯔ ꯄꯤꯔꯝꯃꯣ ꯑꯗꯨ ꯑꯣꯏꯔꯗꯤ ꯁꯦꯀꯦꯟ ꯍꯦꯟꯒꯥꯁꯦ ꯐ꯭ꯔꯤꯅ ꯄꯤꯒꯦꯒ ꯍꯥꯏꯕꯁꯦ ꯈꯔ ꯃꯤꯆꯤꯒ ꯈꯛꯇꯅ ꯃꯤꯆꯤꯒ ꯈꯛꯇꯅ ꯍꯣꯔꯦꯟ ꯐꯣꯟ ꯅꯝꯕꯔ ꯄꯤꯔꯝꯃꯒ ꯍꯜꯂꯛꯄ ꯀꯥꯟꯗ ꯕ꯭ꯂꯣꯛ ꯄꯤꯕ
ꯑꯗꯨꯃꯥꯏꯅ ꯈꯔ ꯌꯥꯝ ꯇꯧꯔꯛꯑꯦ
ꯑꯗꯨ ꯍꯧꯖꯤꯛ ꯑꯣꯏꯅꯗꯨꯅ ꯀꯌꯥ ꯁꯨꯕ
ꯑꯥ ꯑꯗꯨꯒ ꯃꯩꯇꯩ ꯅꯨꯄꯥꯁꯦ ꯑꯩꯁꯦ ꯈꯔ ꯌꯥꯝꯅ ꯀꯣꯏꯅꯔꯦ ꯑꯃꯅ ꯀꯩꯅꯣ ꯊꯧꯕꯥꯜꯗꯒꯤ ꯑꯃꯅ ꯀꯛꯋꯥꯗꯒꯤ
ꯑꯥ
ꯑꯃꯅ ꯍꯩꯔꯣꯛꯇꯒꯤ ꯑ ꯑꯗꯨꯗ ꯑꯁꯨꯃꯥꯏꯅ ꯇꯧꯕ ꯊꯧꯕꯥꯜ ꯊꯧꯕꯥꯜ ꯅꯨꯄꯥꯗꯨꯅ ꯑꯩꯈꯣꯏ ꯈꯨꯟꯅ ꯕꯣꯜ ꯕꯣꯜꯁ ꯅꯉꯥꯏꯒꯤ ꯋꯥꯏꯕ ꯑꯗꯨꯗ ꯑꯪꯀꯜ ꯈꯣꯏ ꯌꯨꯝꯗ ꯂꯩꯍꯟꯕ ꯑꯗꯨꯗꯩꯗꯤ ꯑꯩꯂꯞꯁꯨꯨ ꯍꯦꯛꯇ ꯍꯥꯏꯔꯦ ꯑꯩꯁꯨ ꯑꯥꯏ ꯂꯕ ꯌꯨꯇꯨ ꯃꯥꯅ ꯑꯗꯨ ꯑꯩꯁꯨ ꯑꯥꯏ ꯂ ꯇꯨ ꯍꯦꯛꯇ ꯍꯥꯏꯔꯦ ꯕꯣꯜꯒ ꯀꯥꯎꯕꯗ ꯑꯩꯅ ꯀꯧꯋꯏ ꯋꯥ ꯋꯏ ꯋꯥꯒ ꯂꯥꯎꯔꯦ ꯀꯛꯋꯥ ꯅꯨꯄꯥꯗꯨꯅ ꯀꯛꯋꯥ ꯅꯨꯄꯥꯗꯨꯅ ꯀꯃꯥꯏꯅ ꯊꯦꯡꯅꯕ꯭ꯔꯥ ꯍꯥꯏꯔꯒ ꯆꯔꯆ ꯀꯥꯕ ꯂꯥꯛꯑꯦ ꯆꯔꯆ ꯀꯥꯕ ꯂꯥꯛꯄꯗ ꯑꯗꯨꯗ ꯑꯩꯈꯣꯏ ꯕꯣꯜ ꯀꯥꯎꯋꯦ ꯑꯩꯈꯣꯏ ꯕꯣꯜ ꯀꯥꯎꯕꯗꯨꯗ ꯑꯩꯉꯣꯟꯗ ꯄꯥꯝꯃꯦ ꯌꯥꯔꯦ ꯑꯗꯨꯁꯨ ꯑꯃꯨꯛꯀ ꯃꯤꯆꯤ ꯑꯃꯨꯛꯀ ꯄꯨꯔꯦ ꯑꯗꯨꯒ ꯍꯩꯔꯣꯛ ꯅꯨꯄꯥꯗꯨꯅ ꯐꯦꯁꯕꯨꯛꯇ ꯈꯪꯅꯔꯦ ꯐꯦꯁꯕꯨꯛꯇꯒꯤ ꯈꯪꯅꯔꯒ ꯑꯣꯟꯅꯔꯦ ꯑꯗꯨꯒ ꯅꯨꯡꯁꯤꯅꯔꯦ ꯁꯨꯃꯥꯏꯅ ꯇꯧꯗꯅ ꯖꯔꯅꯤꯁꯦ ꯇꯧꯔꯛꯇꯅ ꯍꯧꯖꯤꯛꯇꯤ
ꯑꯗꯨꯗꯤ ꯏꯀꯨꯏ ꯀꯨꯏꯁꯦ ꯑꯍꯥꯟꯕꯗꯨꯅ ꯍꯦꯜꯂꯤꯅꯦ
ꯑꯥ ꯑꯇꯩꯗꯤ ꯀꯨꯏ ꯕ ꯑ ꯐꯥꯔꯁ ꯂ ꯍꯥꯏꯗꯨꯅꯤ ꯀꯩꯅꯣ
ꯑꯅꯤꯅꯦ ꯌꯥꯏꯅꯦ ꯗ ꯖꯔꯅꯤ ꯑꯣꯐ ꯗ ꯂꯕ ꯑꯣꯐ ꯑꯣ ꯗ ꯌꯨꯑꯦꯟ ꯍꯧꯖꯤ ꯀꯤꯗꯨꯅꯦ ꯆꯤꯡꯒꯦ
ꯆꯤꯡꯒꯤ ꯏꯇꯥꯎ ꯇꯝꯒꯤ ꯄꯥꯈꯪ ꯌꯦꯡꯕ ꯂꯣꯏ
ꯑꯗꯨꯒ ꯆꯤꯒꯤ ꯃ ꯇꯝ ꯌꯧꯔꯛꯂꯦ ꯑꯗꯨꯅꯦ ꯂꯤꯟꯅ ꯃꯈꯨꯟ ꯆꯪꯂꯝꯗꯥꯏꯗ ꯆꯨꯝꯃꯤ ꯍꯥꯏꯗꯣ
ꯌꯥꯏꯅꯦ ꯑꯗꯨꯗꯤ ꯑꯇꯣꯝꯕꯤ ꯑꯣꯏꯈ꯭ꯔꯅꯦ
ꯀꯩꯅꯣ ꯇꯨꯝꯕꯤꯨꯔꯅꯦ ꯍꯥꯏꯗꯨꯅꯤ
ꯑꯇꯣꯝꯕꯤ ꯑꯣꯏꯈ꯭ꯔꯅꯤ ꯑꯗꯨꯗꯤꯅ
ꯀꯅꯥꯒꯤꯅꯣ